ꯑꯁ ꯄꯕꯤꯔꯦ ꯀꯩꯅꯣ ꯍꯧꯖꯤꯛꯇꯤ ꯍꯦꯄꯤ ꯑꯦꯟꯗꯤꯡ ꯇꯧꯁꯤ ꯀꯩꯅꯣ ꯌꯥꯝꯅ ꯐꯖꯕ ꯐꯤꯁ
ꯌꯥꯝꯅ ꯐꯖꯕ ꯀꯔꯤꯔꯣ ꯎꯝ ꯎꯝ
ꯐꯖꯕ ꯃꯦꯃꯣꯔꯤ ꯑꯃ ꯁꯦꯝꯁꯤ ꯀꯩꯅꯣ ꯍꯧꯖꯤꯛꯇꯤ
ꯆꯕꯤ ꯍ ꯂꯪꯅ
ꯑꯁ ꯅꯪꯅ ꯑꯃꯨꯛ ꯐꯖꯕ ꯄꯨꯊꯣꯔꯛꯑꯣꯍꯦ ꯎ ꯃꯤ ꯇ ꯏꯗꯤ ꯌꯥꯝ ꯍꯥꯏꯔꯝꯅꯤꯗ
ꯍꯥꯏꯗ ꯑꯥꯏꯇ
ꯑꯩꯅꯅꯦ ꯑꯦꯛꯁꯄꯤꯔꯤꯌꯦꯟꯁ ꯑꯃꯇ ꯂꯩꯇ꯭ꯔꯕ ꯋꯥꯅꯤꯔꯣꯕ
ꯀꯔꯤ ꯑꯦꯛꯁꯄꯤꯔꯤꯌꯟꯁ ꯍꯥꯏꯗꯤꯦ
ꯂꯩꯗꯅ ꯇꯣꯄꯤꯛꯀꯨꯝꯕ ꯄꯨꯊꯣꯛꯄ ꯑꯗꯨ ꯑꯗꯥꯁ
ꯑ
ꯗꯤ ꯄꯨꯊꯣꯛꯄ ꯍꯩꯇ꯭ꯔꯦꯅꯦ
ꯍꯣꯏ ꯑꯩ ꯋꯥꯔꯤ ꯑꯃ ꯂꯤꯕꯤꯒꯦꯀꯣ ꯍꯧꯖꯤꯛ ꯑꯩ ꯅꯨꯄꯥ ꯑꯃꯕꯨ ꯋꯥꯔꯤ ꯁꯥꯟꯅꯩꯌꯦꯕ ꯃꯥꯗꯣ ꯑꯩꯒꯤꯁꯦ ꯎꯝ ꯃꯥꯒꯤ ꯃꯥꯒꯤ ꯚꯣꯏꯁꯇꯤ ꯑꯩ ꯇꯥꯕ ꯑꯩꯒꯤꯗꯤ ꯃꯥ ꯇꯥꯗꯕ ꯃꯥꯜꯂꯦ ꯑꯗꯣ
ꯎꯝ
ꯑꯗꯨꯝ ꯇꯦꯛꯁꯇ ꯇꯦꯛꯁꯇ ꯃꯥꯅ ꯍꯥꯏꯕꯗꯣ ꯑꯩ ꯈꯨꯝꯃꯦ ꯑꯗꯣ ꯃꯥꯅ ꯍꯥꯏꯕꯗꯣ ꯀꯔꯤ ꯍꯥꯏꯁꯤꯔ ꯃꯥꯅ ꯃꯥꯅ ꯍꯥꯏꯕꯗꯣ ꯑ ꯃꯥ ꯉꯌꯣ ꯑꯩ ꯍꯥꯏꯕ ꯍꯥꯏꯇꯦ
ꯌꯥꯏ ꯌꯥꯏ
ꯑꯩꯒꯤꯅꯤ ꯑꯣ ꯃꯥꯅ ꯍꯥꯏꯕꯗꯤ ꯑꯩ ꯇꯥꯕ ꯑꯗꯣ ꯎꯝ ꯑꯩꯅ ꯍꯥꯏꯕꯗꯤ ꯃꯥ ꯇꯥꯗꯕ ꯑꯗꯨꯒꯤ ꯃꯥꯅ ꯍꯥꯏꯕꯗꯣ ꯑꯩ ꯃꯦꯁꯦꯖꯇ ꯍꯨꯝꯕꯅꯦ ꯐꯥꯗ꯭ꯔꯣ ꯑꯗꯣ ꯑꯗꯨ ꯌꯦꯗꯕ꯭ꯔꯥ
ꯍꯣꯏ ꯃꯥꯅ ꯍꯥꯏꯦꯕꯗꯨ
ꯑꯩꯅꯗꯤ ꯇꯥꯕ ꯎꯝ ꯑꯗꯨꯒꯤ
ꯑꯣ ꯑꯦꯦ ꯃꯤ ꯑꯗꯨꯗꯅꯤ ꯅ ꯃꯩꯇꯩꯒꯤ ꯏꯁꯩ ꯁꯛꯊꯔꯣ ꯍꯥꯏꯔꯤꯕꯁꯦ ꯉꯥꯡꯉꯩꯅ
ꯍꯥꯏꯌꯣꯁꯛꯄ ꯌꯥꯕ꯭ꯔꯥꯅꯦ
ꯃꯩꯇꯩꯂꯣꯟꯗ ꯏꯁꯩ ꯁꯛꯀ ꯂꯩꯌ ꯍꯥꯏꯕꯅꯦꯕ ꯊꯝꯒꯨꯅꯨ ꯇꯝꯒꯨꯅꯨ ꯏꯁꯩ ꯑꯣꯏꯅ ꯁꯛꯆꯤꯜꯂꯣꯏ ꯍꯥꯏ ꯑꯗꯨ ꯌꯥꯔꯦ ꯌꯥꯔ ꯂꯩꯕꯅꯤ ꯀꯩꯅꯣ
ꯏꯁꯥ ꯁꯛꯄꯁꯨ ꯍꯥꯏꯕ꯭ꯔꯅꯦꯅ
ꯑꯁ ꯑꯩꯕꯨꯗꯤ ꯍꯩꯇ꯭ꯔꯤꯍꯦ ꯑ ꯃꯗꯨꯗꯤ ꯀꯟꯅ ꯁꯛꯊꯔꯦ ꯍꯥꯏꯈ꯭ꯔꯦ ꯑꯗꯣ ꯑꯩꯅ ꯇꯥꯗꯦ ꯇꯥꯗꯦ ꯍꯥꯏꯕ ꯑꯗꯨꯃꯥꯏꯅ ꯑꯩ ꯀꯟꯅ ꯏꯁꯩ ꯁꯛꯂꯒ ꯂꯩꯌꯦ ꯍꯥꯏꯁꯤꯅꯦꯕ ꯑꯗꯨ ꯑꯩꯅ ꯀꯟꯇꯤꯅ꯭ꯌꯨ ꯇꯧ ꯀꯟꯇꯤꯅ꯭ꯌꯨ ꯇꯧ ꯍꯥꯏꯅ
ꯑꯣ ꯅꯣꯏꯁꯨꯈꯣꯏ ꯀ ꯂꯩꯁ ꯇ ꯀ ꯏ ꯀꯣ
ꯅꯈꯣꯏ ꯀꯨꯂꯦꯖꯁꯦ ꯀꯔꯃꯅ
ꯍꯥꯏꯗꯤ ꯌꯦꯦꯝ ꯀꯥꯕ ꯅꯠꯇ꯭ꯔꯣ ꯅꯪꯁꯨ ꯎꯝ ꯈ꯭ꯋꯥꯏꯗꯒꯤ ꯊꯤꯈꯤꯕ ꯀꯣꯂꯦꯖꯇꯣ ꯏꯝꯐꯥꯜꯗ
ꯍ ꯑꯩꯗꯤ ꯊꯤꯕꯁꯦ ꯃꯥꯁꯨ ꯇꯣꯞꯇ ꯑꯣꯏꯔꯝꯕ ꯖꯥꯠꯅꯤꯗ
ꯅꯪ ꯁꯤꯁ ꯅꯪ ꯁꯤꯤꯔꯗꯅꯣ ꯍ ꯀꯣꯂꯦꯔꯛꯇꯦ ꯑꯗꯣ ꯍꯩꯅꯥꯎꯗꯤ ꯌꯥꯝ ꯍꯥꯎꯕꯅꯦ ꯃꯅꯨꯡꯒꯤꯗꯣ
ꯎꯝ
ꯑꯩꯈꯣꯏꯗꯤꯀꯣ ꯏꯃꯥꯟꯅꯕꯤ ꯑꯃꯗꯣ ꯑꯩꯈꯣꯏ ꯑꯅꯤꯗ ꯕꯦꯛ ꯆꯥꯎ ꯆꯥꯎꯕ ꯄꯨꯒꯗꯤꯕ ꯑꯦꯛꯖꯥꯝ ꯊꯥꯕ ꯃꯇꯝꯗ ꯖꯨꯟ ꯃꯇꯗꯗꯤ ꯑꯗꯨꯝ ꯍꯩꯅꯎ ꯗꯩ ꯌꯥꯝ ꯄꯥꯂꯦꯅ ꯑꯗꯣ ꯑꯩꯈꯣꯏ ꯑꯦꯛꯖꯥꯝ ꯂꯣꯏꯔꯒ ꯈꯨꯟꯕ ꯆꯠꯄꯅꯦ ꯑꯦꯛꯖꯥꯝ ꯊꯥꯕ ꯃꯇꯝꯗ ꯅꯨꯡꯁꯤꯠꯀꯨꯝꯕ ꯂꯥꯛꯔꯗꯤ ꯇꯥꯡ ꯇꯥꯡ ꯇꯥꯡ ꯇꯥꯕꯒꯤ ꯑꯗꯨꯝ ꯇꯥꯔꯒ ꯑꯃꯨꯛ ꯇꯥꯈ꯭ꯔꯦ ꯇꯥꯛꯈ꯭ꯔꯦꯅ ꯉꯥꯏꯕꯅꯦ ꯑꯩꯈꯣꯏꯒꯤ ꯌꯥꯝ ꯌꯥꯝ ꯄꯨꯣꯔꯛꯑꯦ ꯌꯥꯝ ꯍꯥꯎꯋꯦ ꯂꯣꯀꯦꯜ ꯑꯣꯏꯒꯁꯨ ꯃꯥꯟꯕ ꯑꯗꯣ
ꯑꯗꯨ ꯅꯣꯏ ꯀꯩꯅꯣ ꯀꯣꯂꯦꯖ ꯀꯨꯝꯕ ꯀꯥꯔꯛ ꯗ ꯎ ꯍꯧꯖꯤꯛꯀꯤ ꯀꯩꯅꯣ ꯡꯂꯡꯂꯣꯡꯒꯨꯝꯕꯒꯤ ꯔꯣꯡꯃꯩꯒꯨꯝꯕꯒꯤ
ꯑꯣꯔꯒꯅꯥꯏꯖꯦꯁꯟꯒꯨꯝꯕ ꯁꯦꯀꯦꯇꯔꯤꯒꯨꯝꯕ ꯑꯣꯏꯔꯛꯇ꯭ꯔꯣ
ꯑꯃ ꯑꯣꯏ ꯑꯣꯏꯔꯝ ꯃ ꯍꯣꯏ ꯂꯥꯁꯇ ꯑꯁꯤ ꯁꯣꯁꯦꯜ ꯀꯜꯆꯔꯒꯤ
ꯑ ꯅꯠꯇꯦ ꯀꯔꯝꯕꯒꯤ
ꯖꯤ ꯂꯔꯣꯡꯒꯤ ꯎꯝ
ꯑꯗꯨ ꯅꯣꯏ ꯎ ꯃꯃꯥꯡꯒꯤ ꯅꯣꯏ ꯀꯔꯝꯕ ꯕꯦꯆ ꯑꯣꯏꯅ
ꯑꯩꯈ꯭ꯣꯏ ꯇ꯭ꯋꯦꯟꯇꯤ ꯇꯨꯗ ꯂꯥꯛꯄ
ꯑꯣ ꯉꯁꯥꯏ ꯇ꯭ꯋꯦꯟꯇꯤ ꯇꯨꯗ ꯂꯥꯛꯑꯦ ꯍꯥꯏꯕꯁꯦ ꯑꯗꯨꯗꯤ ꯅꯦꯄꯣꯂꯤꯦꯟ ꯅꯦꯄꯣꯂꯤꯦꯟ ꯈꯪꯕ꯭ꯔꯥ ꯅꯦꯄꯣꯂꯤꯌꯥꯦꯟ ꯑꯦ
ꯅꯣꯏꯗꯤ ꯑꯩꯈꯣꯏ ꯂꯥꯛꯄ ꯃꯇꯝꯗ ꯆꯠꯈ꯭ꯔꯦꯅ
ꯍꯣꯏ ꯍꯣꯏ ꯍꯣꯏ
ꯍ
ꯑꯠꯆꯥ ꯑꯠꯆꯥ ꯑꯗꯣ ꯑꯩꯈꯣꯏ ꯑ ꯑꯩꯈꯣꯏꯒꯤ ꯍꯦꯛ ꯃꯈꯥꯒꯤꯗ ꯑꯣꯏꯔꯝꯕ ꯑꯗꯨꯗꯤ ꯑꯩ ꯎꯝ ꯑꯩ ꯑꯩꯗꯤ ꯍꯣꯏ ꯆꯦꯇꯦꯆꯌꯨꯔꯒꯨꯝꯕꯒꯤꯗꯤ ꯂꯡꯂꯣꯡꯒꯨꯝꯕꯒꯤꯗꯤ ꯇꯧꯔꯨꯗ꯭ꯔꯦ
ꯎꯝ
ꯑꯆꯥꯆꯥ
ꯅꯪꯒꯤ ꯅꯁꯥ ꯀꯎꯗꯦ ꯈꯪꯒꯗ꯭ꯔꯥ ꯀꯣ ꯈꯪꯗꯦ
ꯈꯪꯂꯝꯝꯕꯁꯨ
ꯌꯥꯏ ꯈꯪꯉꯝꯗ꯭ꯔꯁꯨ ꯁꯨ ꯌꯥꯏ ꯈꯪꯗꯦ ꯍꯥꯏꯕꯁꯨ ꯍꯥꯏꯇꯦ
ꯎꯝ ꯑꯗꯨꯩ ꯄꯣꯂꯤꯡꯈꯣꯏ ꯑꯩꯈꯣꯏ
ꯅꯥꯡꯗꯣꯛꯈꯔꯤꯔꯥ ꯀꯨꯃꯥꯔꯁꯤꯔꯥ ꯕꯤ ꯑꯦ
ꯍꯣꯏ ꯑꯗꯨ ꯀꯣꯃꯔꯁꯇꯒꯤꯅꯦ ꯀꯣꯃꯔꯁꯀꯤ ꯗꯤꯄꯥꯔꯠꯃꯦꯟꯅꯦꯕ ꯑ ꯄꯤ ꯑꯦ ꯑꯣꯏꯕꯅꯤꯅꯀꯣ ꯎꯔꯝꯒꯅꯤꯗ ꯁ꯭ꯄꯣꯔꯠꯁ ꯃꯤꯠꯀꯨꯝꯕ ꯀꯩ
ꯎꯝ ꯑꯣꯔꯝꯕꯩ ꯌꯥꯌꯦ ꯍꯣꯏ ꯑꯗꯨꯗꯤ
ꯅꯣꯏ ꯅꯣꯏꯒꯤ ꯀꯩꯅꯣ ꯃꯤꯇꯤꯡꯒꯨꯝꯕ ꯀꯩꯀꯩꯅꯣ ꯑꯁꯤꯒꯤ
ꯊꯥꯡꯃꯩꯕꯟꯒꯨꯝꯕꯒꯤꯗ ꯇꯧꯕꯗꯨ ꯇꯔꯨꯡꯒꯤ ꯀꯝꯃ꯭ꯌꯨꯅꯤꯇꯤ ꯍꯣꯜꯒꯨꯝꯕꯗ ꯑꯗꯨꯒꯨꯝꯕꯗ ꯅꯣꯏ ꯌꯥꯎꯕ꯭ꯔꯣ
ꯍ ꯈꯪꯗꯦ ꯃꯔꯛꯇꯗꯤ ꯌꯥꯎꯋꯦ ꯑꯁ ꯈꯪꯗꯦ ꯑꯗꯨꯁꯨ ꯂꯥꯏꯔꯤꯛ ꯃꯍꯟꯗꯅ
ꯍꯣꯏ ꯌꯥꯝꯃꯟꯕꯒꯤ ꯑꯣꯏꯔꯝꯒꯗꯧ ꯃꯥꯜ ꯑꯃꯔꯛꯄꯨꯗꯤ ꯎꯝ ꯑꯩꯁꯨ ꯑꯗꯨꯗ ꯍꯥꯏ ꯐꯦ ꯗꯦꯛ ꯀꯧꯕꯒꯤꯀꯣ
ꯎꯝ ꯄꯕ ꯇꯗ ꯇꯨ ꯊꯥꯎꯖꯟ ꯇ꯭ꯋꯦꯟꯇꯤ ꯐꯥꯏꯚ ꯑꯣꯏꯔꯥꯝꯃꯤ ꯑꯩꯈꯣꯏ ꯂꯥꯁ ꯏꯌꯥꯔꯅꯦꯕ ꯄꯨꯕꯗꯣ
ꯎꯝ ꯎꯝ
ꯅꯣꯏꯒꯤ ꯍꯦꯛ ꯃꯃꯥꯡꯗ꯭ꯔ ꯑꯁꯤꯒꯤ
ꯎꯝ
ꯍꯧꯖꯤꯛꯀꯤ ꯉꯁꯥꯏꯒꯤ ꯅꯨꯄꯥ ꯑꯃꯗ ꯑꯥ
ꯈꯪꯗꯦ ꯑꯣꯏꯔꯝꯕ ꯌꯥꯏ ꯅꯣꯏꯒꯤ ꯖꯨꯅꯤꯌꯔ ꯑꯗꯣ
ꯑꯩꯣꯏ ꯦꯠꯅꯦ
ꯑꯣ ꯀꯥꯎ ꯑꯣꯐꯦꯗꯥꯏꯁꯨ
ꯎꯝ ꯎꯝ
ꯇ꯭ꯋꯦꯟꯇꯤ ꯇꯨꯗ ꯂꯥꯛꯑꯒ ꯅꯣꯏ ꯇ꯭ꯋꯦꯟꯇꯤ ꯊ꯭ꯔꯤꯗ ꯂꯥꯛꯔꯗꯤ ꯑꯩꯈꯣꯏꯒꯤꯗꯤ ꯅꯣꯏ ꯑꯩꯈꯣꯏ ꯇ꯭ꯋꯦꯟꯇꯤ ꯇꯨꯗ ꯂꯥꯛꯑꯒ ꯆꯍꯤ ꯑꯅꯤ ꯁꯤꯅꯤꯌꯔ ꯑꯣꯏꯕ ꯃꯥꯜꯂꯦ ꯅꯣꯏꯅ
ꯑꯣ ꯎ ꯆꯍꯤ ꯑꯃꯔ ꯑꯅꯤꯔꯛ ꯈꯪꯗꯦ ꯍꯣꯏ ꯑꯅꯤꯁꯨ ꯑꯣꯏꯔꯝꯕ ꯌꯥꯏ
ꯇꯨ ꯇ꯭ꯋꯦꯟꯇꯤ ꯊ꯭ꯔꯤꯗ ꯂꯣꯏꯔꯗꯤ
ꯎꯝ
ꯑꯁꯤ ꯉꯥꯏꯌꯣ ꯂꯩꯕꯈꯣꯏꯗꯣ ꯦꯟ ꯄꯨꯨꯏ ꯑꯩꯣꯏꯗꯣ ꯅꯣꯏꯒꯤ ꯕꯦꯖ ꯑꯣꯏꯔꯝꯃꯣꯏꯅ
ꯑꯦ ꯅꯠꯇꯦ ꯑꯗꯨ ꯑꯗꯨ ꯑꯩꯈꯣꯏ ꯕꯦꯠꯁꯅꯦꯍ ꯑꯗꯨꯗꯤ ꯉꯥꯏꯣ ꯑꯩꯈꯣꯏ ꯑꯩꯈꯣꯏ ꯇ꯭ꯋꯦꯟꯇꯤ ꯋꯥꯟ ꯑꯩꯈꯣꯏ ꯇ꯭ꯋꯦꯟꯇꯤ ꯋꯥꯟ ꯕꯦꯠꯁꯅꯦ ꯑꯗꯨꯗꯤ ꯆꯨꯝꯃꯦ ꯆꯨꯝꯃꯦ ꯇ꯭ꯋꯦꯟꯇꯤ ꯐꯣꯔꯗ ꯑꯥ ꯍꯣꯏꯗꯤ ꯑꯩꯈꯣꯏꯅ ꯇ꯭ꯋꯦꯟꯇꯤ ꯐꯣꯔꯗ ꯂꯣꯏꯕꯅꯤꯍꯦ ꯑꯗꯨꯗꯤ ꯆꯨꯝꯃꯦ ꯎꯝ
ꯅꯪ ꯆꯤꯟ ꯊꯤꯕꯒꯤꯅꯦꯕ
ꯍꯣꯏꯅꯦ ꯑꯗꯨꯁꯨ ꯍꯥꯏꯕ ꯌꯥꯏꯅꯦ ꯁꯤꯅꯦ ꯑꯣꯏꯃꯟꯕꯩ ꯑꯃꯨꯛ ꯀꯣꯛ ꯉꯥꯎꯈ꯭ꯔꯕꯅꯦꯕ
ꯂꯪꯆꯤꯟ ꯊꯤꯕꯒꯤꯅꯦ ꯁꯤ ꯊꯣꯛꯇꯕꯁꯦ
ꯑꯩ ꯎꯕ ꯈꯪꯈ꯭ꯔꯅꯤ ꯍꯥꯏꯕꯗꯤ
ꯏꯃꯥꯟꯅꯕꯤꯁꯨ ꯋꯥꯔꯤ ꯀꯟꯅ ꯁꯥꯟꯅꯔꯤ ꯍꯧꯖꯤꯛ
ꯎꯝ ꯅꯣꯏ ꯂꯩꯃꯤꯟꯅꯕꯩꯔꯣ
ꯑꯩꯈꯣꯏꯕꯤꯕꯤꯗꯌꯦ ꯑꯩ ꯀꯖꯤꯟ ꯃꯥ
ꯎꯝ ꯎꯝ
ꯑꯗꯨꯗꯤ ꯑꯗꯨꯈꯣꯏꯒꯤ ꯕꯦꯁꯅꯦ ꯑꯩꯈꯣꯏ ꯑꯗꯨꯗꯤ ꯎꯝ ꯎꯝ ꯇꯣꯏꯅ ꯎꯔꯝꯒꯅꯤꯗ ꯏꯁꯄꯣꯔꯠꯁ ꯃꯤꯠꯀꯨꯝꯕ ꯑꯗꯨ ꯑꯥ
ꯎꯝ ꯑ ꯅꯣꯏ ꯅꯣꯏ ꯧ ꯑ ꯁꯥꯡꯒ꯭ꯔꯥꯝꯅꯦ ꯅꯪꯕ
ꯑꯩꯈꯣꯏꯒꯤ ꯑꯃ ꯁꯦꯀꯦꯟ ꯑꯃꯥꯔꯒꯨꯝꯕꯗ ꯏꯁꯄꯣꯔꯠꯁ ꯇꯧꯕꯗꯣ ꯈꯪꯍꯧꯕ꯭ꯔꯥ ꯆꯠꯄ꯭ꯔꯥ ꯑꯁ ꯑꯗꯨꯗ ꯀꯣꯀꯟꯚꯦꯅꯤꯔꯗꯣ ꯑꯩꯅꯤꯅꯦ
ꯉꯥꯎꯈꯔ‌ꯦ ꯑꯩꯁꯨ ꯑꯃꯨꯛ ꯌꯥꯗꯦ ꯑꯩꯒꯤ ꯀꯣꯛꯁꯨ
ꯑꯗꯨꯗ ꯀꯣ ꯀꯟꯚ‌ꯦꯅꯔ ꯑꯣꯏꯔꯝꯕ ꯃꯇꯝꯅꯤꯅꯦ ꯑꯗꯨꯗꯤ ꯅꯣꯏ ꯎꯔꯝꯘꯅꯤꯕ
ꯑꯩꯈꯣꯏꯒꯤ ꯖꯨꯡꯃꯤꯠꯁꯦ ꯃꯁꯛ ꯈꯪꯕ ꯍꯧꯔꯍꯦ ꯍꯧꯖꯤꯛꯇꯤ
ꯌꯣꯡꯀꯨꯛꯀꯤ ꯈꯥꯎꯋꯥꯏ ꯅꯛꯅꯕ ꯅꯨꯄꯥ ꯑꯣꯏꯔꯕꯔꯥꯕ
ꯋꯥꯔꯤꯗꯤꯒꯤꯔꯥ ꯑꯩꯈꯣꯏꯒꯤ ꯖꯨꯡ ꯀꯣꯛꯁꯦ ꯈꯪꯅꯕ ꯍꯧꯎꯔꯦ ꯍꯧꯖꯤꯛꯇꯤ
ꯀꫭꯔꯤꯌꯥꯗꯨ ꯀꯔꯤꯌꯥꯗꯒꯤ ꯑꫭꯏꯔꯝꯗ‌ꯦꯕ
ꯑꯣꯏꯔꯝꯕ ꯌꯥꯏ ꯅꯪꯁꯦ ꯈꯪꯗ꯭ꯔꯦꯍꯦ
ꯁ
ꯀꯔꯤ ꯍꯥꯏꯁꯤꯔꯥ ꯌꯥꯝꯅ ꯊꯤꯕꯗꯤ ꯐꯪꯒꯅꯤꯀꯣ ꯁꯦꯡꯕꯗꯣ ꯌꯥꯝ
ꯐꯖꯩ ꯍꯥꯏꯅ ꯈꯜꯂꯗꯤ ꯂꯣꯏ ꯐꯖꯔꯅꯤ ꯑꯗꯨꯕꯨꯗꯤ ꯀꯩꯁꯨ ꯍꯦꯟꯅ ꯋꯥꯅꯤꯡꯉꯥꯏ ꯂꯩꯇꯦ
ꯑꯁ ꯃꯥ ꯂꯥꯏꯅꯥ ꯂꯥꯏꯅꯥ ꯇꯧꯈ꯭ꯔꯅꯤ ꯑꯩꯈꯣꯏꯒꯤꯁꯦ
ꯀꯩꯁꯨ ꯀꯥꯏꯗꯦ ꯍꯧꯖꯤꯛ ꯍꯧꯔꯝꯈꯤ꯭ꯔꯦ ꯍꯧꯖꯤꯛ
ꯂꯥꯏꯟ ꯑꯞ ꯇꯥꯀꯅꯤ ꯄꯨꯡ ꯇꯨꯋꯦꯜꯐ ꯊꯥꯔꯇꯤ ꯇꯥꯈ꯭ꯔꯦ
ꯎꯝ
ꯍꯣꯏ ꯑꯩꯗꯤ ꯏꯁꯄꯦꯟꯅꯦ ꯏꯁꯄꯦꯟ ꯌꯥꯎꯔꯗꯤ ꯌ‌ꯥꯔ‌ꯦ ꯑꯗꯨꯒ ꯗꯦꯀꫭꯝꯅ ꯑꯥꯔꯖꯦꯟꯇꯤꯅꯥꯅ ꯉꯝꯃꯗꯤ ꯌꯥꯔꯦ
ꯑꯩꯗ
ꯉꯝꯗꯤ ꯉꯝꯅꯤꯗ ꯃꯦꯁꯤꯅ ꯑꯃꯨꯛ
ꯏꯁꯄꯦꯟꯁꯦ ꯍꯥꯟꯅꯒꯨꯝꯕ ꯂꯧꯈ꯭ꯔꯕꯒꯤꯀꯣ ꯂꯧꯈ꯭ꯔꯕꯁꯤꯡꯁꯦ ꯍꯧꯖꯤꯛꯀꯥꯟꯗꯤ ꯑꯅꯧꯕꯁꯤꯡꯁꯦ ꯑꯩꯗꯤ ꯁꯞꯄꯣꯔꯠ ꯈꯔ ꯇꯧꯕꯤꯅꯤꯡꯉꯥꯕ
ꯑꯗꯨ ꯑꯣꯏꯔꯁꯨ ꯃꯣꯏꯒꯤꯗꯤ ꯂꯥꯁꯅꯤꯅ ꯑꯗꯨꯒꯤ
ꯎꯝ
ꯅꯨꯡꯁꯤꯗ꯭ꯔꯣ ꯁꯅꯥꯕꯨ ꯐꯪꯉꯣꯏ ꯃꯣꯏꯗꯤꯥ ꯑꯥ ꯐꯣꯔꯇꯤ ꯍꯦꯟꯒꯅꯤ ꯅꯦꯛꯁ ꯋꯥꯔꯜ ꯀꯥꯞꯇꯗꯤ
ꯂꯣꯏꯈ꯭ꯔꯦ ꯍꯟꯗꯛꯅꯗꯤ ꯂꯥꯁꯅꯦ ꯃꯑꯣꯏꯕꯨꯗꯤ ꯎꯝ
ꯅꫭꯏ ꯔꯣꯅꯦꯜꯗꯣꯗꯤ ꯉꯝꯗ꯭ꯔꯁꯨ ꯌꯥꯏꯗꯥ ꯏꯒꯣ ꯌꯥꯝ ꯋꯥꯡꯃꯟꯗꯅꯀꯣ ꯅꯨꯡꯁꯤꯗ‌ꯦ
ꯎꯝ ꯎꯝ ꯎꯝ
ꯅꯪꯒꯤ ꯕꯣꯜꯗꯣ ꯐꯖꯅ ꯌꯦꯡꯕ ꯆꯠꯂꯣ ꯑꯩꯁꯨ ꯌꯦꯡꯒꯦ
ꯑꯍꯣꯏ ꯍꯣꯏ ꯍꯣꯏ ꯍꯣꯏ ꯍꯣꯏ ꯍꯣꯏ ꯃꯪ ꯐꯔꯦꯁ‌ꯦ